ꯍꯂꯣ ꯑ ꯇꯥꯔꯦ ꯇꯥꯔꯦ
ꯁ‌ꯦꯡꯅ ꯇꯥꯕ꯭ꯔ
ꯎꯝ ꯇꯥꯏ
ꯋꯥꯔꯤ ꯁꯥꯟꯅꯕ ꯍꯧꯕ ꯌꯥꯔꯕ꯭ꯔꯣ ꯑꯗꯨꯗꯤ
ꯑ ꯌꯥꯔꯦ
ꯑꯣ ꯆꯥꯛ ꯏꯁꯤꯡ ꯆꯥꯔꯕ꯭ꯔꯣ
ꯆꯥꯛ ꯏꯁꯤꯡꯥꯛ ꯆꯥꯛ ꯆꯥꯔꯦ ꯏꯁꯤꯡꯁꯨꯨꯊꯛꯑꯦ
ꯑꯣ ꯑꯗꯨꯗꯤ ꯌꯥꯝꯅ ꯐꯔꯦꯅꯦ ꯆꯥꯛꯆꯥꯥꯔꯗꯤ ꯄꯨꯛꯁꯨ ꯊꯠꯂꯝꯃꯅꯤ ꯏꯁꯤꯡ ꯊꯛꯑꯕꯅꯤꯅ ꯍꯛꯆꯥꯡꯁꯨ ꯅꯨꯡꯉꯥꯏꯔꯝꯃꯅꯤ
ꯑꯥꯎ ꯆꯨꯝꯃꯦ ꯀꯥꯛ ꯆ ꯑꯔ ꯄ ꯍ ꯆꯦꯗ
ꯑꯩꯗꯤ ꯆꯥꯛꯇꯨ ꯆꯥꯗ꯭ꯔꯤꯌꯦ ꯉꯁꯤꯁꯦ ꯆꯥꯛ ꯆꯥꯕꯁꯤ ꯀꯥꯎꯔꯦ ꯅꯍꯥꯟꯗꯒꯤ ꯁꯨꯝ ꯆꯥꯛ ꯆꯥꯔ ꯂꯥꯛꯑꯦ ꯑꯗꯨꯅ ꯉꯁꯤꯗꯤ ꯆꯥꯛ ꯆꯕꯁꯤ ꯀꯥꯎꯊꯣꯛꯑ ꯂꯩꯔꯦꯅ ꯇꯧꯔꯤꯁꯦ
ꯑꯗꯨꯁꯨ ꯂꯨꯏꯅꯦ ꯍꯥꯏꯗꯤ ꯅꯍꯥꯟ ꯑꯩ ꯁꯨꯝ ꯇꯧꯔ ꯂꯥꯛꯄ ꯊꯕꯛꯁꯦ ꯉꯁꯤ ꯈꯪꯀꯥꯎ ꯀꯥꯎꯊꯣꯛꯑꯦ ꯍꯥꯏꯁꯦ ꯀꯩꯅꯣꯝ ꯊꯕꯛ ꯑꯔꯨꯕ ꯑꯃꯗꯤ ꯂꯩꯔꯝꯒꯗ꯭ꯔꯥ ꯍꯥꯏꯅ ꯈꯜꯂꯦ ꯂꯩꯕ꯭ꯔꯣ
ꯑꯣ ꯉꯁꯤꯁꯤ ꯊꯕꯛ ꯑꯔꯨꯕ ꯈꯔ ꯂꯩ ꯑꯩꯁꯤ ꯃꯊꯥ ꯈꯔ ꯁꯨꯝ ꯁꯥꯔ ꯂꯩꯔꯝꯃꯅꯤꯅꯦ ꯇꯧꯔꯤꯁꯦ
ꯀꯩ ꯃꯊꯥꯅꯣ ꯍꯥꯏꯁꯦ ꯍꯥꯏꯕ ꯌꯥꯔꯗꯤ ꯍꯥꯏꯔꯛꯑꯣ ꯇꯥꯁꯦ
ꯍꯧꯖꯤꯛ ꯍꯧꯖꯤꯛꯇꯤ ꯁꯥꯒꯠꯂꯛꯄꯁꯨ ꯅꯣꯡꯃ ꯅꯣꯡꯃꯒꯤ ꯁꯨꯝ ꯁꯥꯒꯠꯂꯛꯑꯦꯗꯅ ꯑꯩꯈꯣꯏꯒꯤ ꯅꯨꯡꯊꯤꯟꯒꯤ ꯃꯇꯝꯗꯁꯨ ꯌꯥꯝ ꯁꯥꯒꯠꯂꯛꯑꯦ ꯑꯗꯒꯤ ꯂꯧꯎ ꯁꯤꯡꯎꯕꯒꯤ ꯃꯇꯝꯁꯨ ꯑꯣꯏꯔꯦ ꯍꯧꯖꯤꯛꯁꯦ ꯑꯗꯨꯗꯨꯒ ꯑꯩꯈꯣꯏꯒꯤ ꯀꯔꯤ ꯍꯥꯏꯅꯤ ꯅꯣꯡꯁꯨꯁꯨ ꯑꯃꯨꯛ ꯁꯨꯝ ꯃꯔꯛꯇ ꯆꯨꯕ ꯈꯣꯠꯄ ꯑꯣꯏꯕꯅꯤꯅ ꯑꯩꯈꯣꯏ ꯍꯧꯖꯤꯛ ꯑꯩꯈꯣꯏꯒꯤ ꯀꯩꯅꯣꯒꯤ ꯎꯟꯁꯥꯒꯤ ꯂꯩꯅꯥ ꯇꯤꯟꯅꯥ ꯍꯥꯏꯒꯗ꯭ꯔꯥ ꯍꯣꯏ ꯍꯥꯒꯠꯆꯕ ꯑꯗꯨꯒ ꯐꯨꯔꯤ ꯊꯣꯛꯄ ꯀ ꯁꯨꯝꯕꯁꯤ ꯌꯥꯝ ꯇꯣꯏꯅ ꯇꯧꯔꯦꯕ ꯑꯗꯒꯤ ꯑꯩꯒꯤ ꯀꯩꯅꯣꯁꯤ ꯑꯩꯒꯤ ꯎꯟꯁꯥꯁꯤ ꯃꯌꯥꯝꯗ ꯈ ꯍꯦ ꯀꯩꯅꯣ ꯇ ꯁꯣꯛꯀꯟꯕ ꯍꯥꯏꯒꯗ꯭ꯔꯥ ꯑꯩꯈꯣꯏꯒꯤ ꯈꯔ ꯈꯤꯇꯪ ꯇꯧꯕꯗ ꯑꯩꯈꯣꯏꯒꯤ ꯀꯥꯡ ꯑꯃꯅ ꯆꯦ ꯑꯃꯁꯨ ꯍꯦꯛꯇ ꯐꯨꯔꯤ ꯇꯧꯈꯠꯂꯛꯄ ꯑꯗꯨꯒ ꯑꯗꯨꯝ ꯑꯅꯥꯕ ꯑꯣꯏꯕ ꯗꯥꯛ ꯑꯣꯟꯕ ꯑꯗꯨꯃꯥꯏꯅ ꯇꯧꯋꯤ ꯑꯗꯨꯒꯤ ꯑꯩꯁꯨ ꯃꯊꯥ ꯁꯥꯔ ꯂꯩꯔꯕꯝꯅꯤꯅ ꯁꯤꯒꯤ ꯃꯇꯥꯡꯗ ꯋꯥꯔꯤ ꯑꯩ ꯈꯔ ꯁꯥꯟꯅꯁꯤ ꯌꯥꯒꯗ꯭ꯔꯣ
ꯑꯣ ꯌꯥꯏꯌꯦ ꯑꯗꯨꯗꯤ ꯑꯗꯨꯒꯨꯝꯕꯗꯣ ꯑꯩꯒꯤꯁꯨ ꯆꯞ ꯃꯥꯟꯅꯅ ꯇꯧꯋꯦꯕꯀꯣ ꯍꯥꯏꯗꯤ ꯑꯩꯒꯤ ꯑꯩꯉꯣꯟꯗꯁꯨ ꯀꯩꯝꯇꯪ ꯇꯧꯋꯦꯗꯣ ꯇꯤꯜꯂꯥꯏꯈꯨꯝꯕꯤꯗꯃꯛꯇ ꯆꯨꯔ ꯍꯣꯏ ꯍꯧꯖꯤꯛꯀꯥꯟꯁꯦ ꯀꯥꯂꯦꯟ ꯊꯥꯁꯨ ꯑꯣꯏꯕꯅꯤꯅꯅꯦꯀꯣ ꯇꯤꯜꯍꯥꯏꯈꯨꯝꯕꯤꯁꯤꯁꯨ ꯊꯣꯛꯄ ꯃꯇꯝꯅꯤꯗꯅ ꯑꯗꯨꯅ ꯇꯤꯜꯂꯥꯏ ꯈꯨꯝꯕꯤꯁꯤꯁꯨ ꯌꯥꯝ ꯆꯨꯏꯑꯕ ꯆꯨꯁꯨ ꯌꯥꯝ ꯆꯨꯒꯟꯕ ꯑꯗꯣ ꯆꯨꯈ꯭ꯔꯁꯨ ꯐꯨꯔꯤꯗꯣ ꯑꯗꯨ ꯑꯗꯨꯅ ꯑꯗꯨꯝ ꯍꯥꯀꯠꯆꯕ ꯑꯣꯜꯂꯒ ꯑꯗꯨꯝ ꯉꯥꯡꯁꯤꯜꯂ ꯂꯩꯍꯧꯔꯒ ꯑꯗꯨꯝ ꯀꯨꯏꯅ ꯆꯠꯄꯗꯣ ꯑꯗꯨꯃꯥꯏꯅ ꯇꯧꯋꯦ ꯑꯗꯣ ꯍꯣꯏ ꯂ ꯑꯗꯨꯒ ꯉꯁꯥꯏꯒꯤ ꯑꯃ ꯅꯣꯡ ꯀꯩꯀꯥ ꯁꯤꯡ ꯅꯣꯡ ꯁꯤꯡ ꯆꯨꯔꯛꯄꯁꯤꯅꯅꯦ ꯑꯗꯨꯅ ꯑꯣꯏꯗꯣꯏꯔꯥ ꯈꯪꯗꯦ ꯑꯗꯨꯃꯥꯏꯅꯁꯨ ꯍꯥꯏꯌꯦꯕꯀꯣ ꯑꯩꯈꯣꯏ ꯀꯩꯅꯣꯍꯅꯕꯨꯕꯣꯛ ꯑꯩꯈꯣꯏꯅꯁꯨ ꯑꯩꯁꯦ ꯍꯧꯖꯤꯛꯁꯦ ꯂꯧꯍꯣꯟ ꯇꯤꯟ ꯍꯥꯏꯕ꯭ꯔꯣ ꯑꯗꯨꯗꯨꯅ ꯑꯗꯨꯗꯣ ꯆꯤꯛꯑꯝꯗꯣꯏ ꯃꯥꯜ ꯃꯥꯥꯜꯂꯦꯅ ꯍꯥꯏꯌꯦꯕ ꯃꯣꯏꯅ ꯁꯤꯒꯤꯁꯦ ꯁꯦ ꯐꯖꯅꯗꯤ ꯈꯪꯗ꯭ꯔꯤ ꯑꯩ ꯍꯣꯔꯦꯟ ꯆꯠꯂꯒ ꯀꯩꯅꯣꯗ ꯐꯥꯔꯃꯥꯁꯤꯁꯇꯔ ꯀꯩꯅꯣꯝꯃ ꯌꯦꯡꯍꯜꯂꯨꯒꯦꯅ ꯇꯅꯦ
ꯍꯣꯏ ꯑꯗꯨꯅꯤ ꯅꯪꯒꯤꯗꯨ ꯑꯣꯏꯔꯝꯕꯁꯨ ꯌꯥꯏ ꯍꯥꯏꯗꯤ ꯅꯪꯅ ꯍꯥꯏꯔꯤꯕꯗꯨꯒꯤ ꯃꯑꯣꯡꯗꯨꯒꯤ ꯃꯇꯨꯡ ꯏꯟꯅ ꯂꯍꯣꯟ ꯇꯤꯟ ꯍꯥꯏꯕꯁꯤꯁꯨ ꯍꯧꯖꯤꯛ ꯌꯥꯝ ꯇꯧꯅꯕꯅꯤ ꯁꯨꯃꯥꯏꯅ ꯂꯧꯁꯤꯡꯒꯤ ꯃꯇꯝꯁꯤꯗꯀꯣ ꯖꯥꯠ ꯖꯥꯠ ꯃꯈꯜ ꯃꯈꯜꯒꯤ ꯇꯤꯟꯁꯤꯅꯅꯦꯀꯣ ꯑꯗꯨꯝ ꯇꯨꯝꯃꯤꯉꯩꯁꯤꯗꯀꯣ ꯆꯤꯛꯑ ꯑꯃꯒꯅꯦ ꯑꯗꯨꯝ ꯍꯦꯛꯇ ꯑꯩꯈꯣꯏꯅ ꯐꯨꯔꯤ ꯃꯆꯥ ꯑꯃ ꯊꯣꯛꯂꯛꯑꯦꯅ ꯌꯦꯡꯉꯨꯔꯒꯅꯦꯀꯣ ꯆꯥꯎ ꯊꯣꯛꯣꯂꯛꯑꯒ ꯑꯗꯨꯝꯥꯏꯅ ꯍꯥꯏꯅ ꯂꯧꯍꯣꯟ ꯇꯤꯟ ꯑꯣꯏꯔꯝꯕ ꯑꯗꯨꯒ ꯃꯁꯛ ꯈꯪꯗꯕ ꯇꯤꯟꯅ ꯆꯤꯛꯄ ꯈꯣꯠꯄ ꯑꯗꯨꯃꯥꯏꯅ ꯇꯧꯕ ꯌꯥꯝꯅ ꯌꯥꯎꯕ ꯐꯣꯟꯅꯤ ꯇꯧꯔꯤꯁꯦ ꯑꯗꯣ ꯅꯪꯒꯤꯗꯨꯗꯤ ꯍꯥꯏꯗꯤ ꯃꯑꯣꯡꯗꯣ ꯀꯃꯥꯏꯅ ꯇꯧꯒꯦ ꯅꯥꯏ ꯆꯥꯔꯤꯕ꯭ꯔꯥꯅ ꯅꯠꯇ꯭ꯔꯒꯅ ꯑꯉꯥꯡꯕ ꯑꯣꯏꯅ ꯃꯄꯥꯛ ꯃꯄꯥꯛ ꯇꯧꯔꯤꯕ꯭ꯔꯥ ꯅꯠꯇ꯭ꯔꯒꯅ ꯍꯥꯀꯠꯆꯔ ꯇꯧꯕ꯭ꯔꯥ ꯍꯥꯀꯠꯆꯗꯕꯤ ꯁꯤꯗ ꯑꯩꯈꯣꯏꯒꯤꯅꯥꯏ ꯈꯛꯇꯪ ꯆꯥꯔꯒ ꯈꯔ ꯃꯥꯒꯤ ꯃꯑꯣꯡ ꯃꯇꯧꯗꯣ ꯍꯥꯏꯔꯛꯑꯣꯅꯦ
ꯎꯝ ꯍꯥꯀꯠꯆꯕꯗꯤ ꯍꯥꯀꯠꯆꯗꯦꯀꯣ ꯁꯤꯒꯤꯁꯦ ꯑꯗꯨꯒ ꯉꯍꯥꯟ ꯉꯔꯥꯡ ꯉꯍꯥꯟ ꯅꯍꯥꯟꯁꯦ ꯉꯔꯥꯡꯗꯤ ꯑꯩ ꯌꯦꯡꯉꯨꯗ꯭ꯔꯦꯕꯀꯣ ꯅꯍꯥꯟꯁꯦ ꯁꯤꯗꯗꯤ ꯃꯆꯥ ꯑꯃꯈꯛ ꯇꯧꯔ ꯋꯥ ꯐ ꯗ ꯍꯥꯏꯔꯒ ꯑꯗꯨꯃꯥꯏꯅ ꯈꯟꯗꯣꯛꯑ ꯂꯩꯈꯔꯦꯕꯀꯣ ꯑꯗꯨꯒ ꯉꯁꯤ ꯑꯃꯨꯛ ꯌꯦꯡꯉꯨꯀꯥꯟꯁꯤꯗꯅ ꯈꯤꯇꯪ ꯄꯥꯛꯊꯣꯛꯑꯒꯅꯦ ꯑꯗꯣ ꯑꯈꯣꯏ ꯐꯨꯔꯤꯁꯦ ꯄꯥꯛꯊꯣꯛꯏꯕ ꯄꯣꯠꯁꯤꯁꯨꯅꯦꯀꯣ ꯈꯔ ꯀꯃꯥꯏꯅ ꯍꯥꯏꯗꯣꯏꯅꯣ ꯑꯩꯁꯦ ꯍꯥꯏꯕꯐꯝ ꯈꯪꯗꯦ ꯌꯥꯝ ꯄꯥꯛ ꯅꯠꯇꯦꯕ ꯐꯨꯔꯤ ꯑꯃ ꯑꯅꯤ ꯑꯍꯨꯝ ꯐꯨꯔꯤ ꯃꯆꯥ ꯃꯆꯥ ꯑꯍꯨꯝ ꯃꯔꯤ ꯄꯨꯟꯁꯤꯜꯂꯒꯧꯛ ꯀꯣꯏꯁꯜꯂ ꯂꯩꯕ ꯑꯗꯨꯃꯥꯏꯅ ꯇꯧꯔꯒꯅꯦ ꯃꯇꯊꯣꯟꯈꯩꯁꯤꯗꯅꯦ ꯉꯥꯡꯁꯨ ꯉꯥꯡꯉꯒ ꯃꯇꯊꯣꯟꯁꯤꯗꯅ ꯆ ꯃ ꯁꯨꯝ ꯍꯥꯏꯗꯤ ꯆ ꯆꯦꯡ ꯈꯪꯕ ꯀꯥꯟꯗ ꯀꯃꯥꯏꯅ ꯈꯈꯤꯇꯪ ꯈꯪꯉꯗꯤ ꯍꯥꯏꯕꯤꯔꯛꯑꯣꯅꯦ
ꯑꯣ ꯑꯩꯁꯨ ꯊꯣꯏꯗꯣꯛꯄ ꯈꯪꯕꯗꯤ ꯅꯠꯇꯦꯕꯀꯣ ꯍꯥꯏꯗꯤ ꯎꯗ꯭ꯔꯒꯗꯤ ꯈꯪꯉꯣꯏꯕ ꯑꯣ ꯅꯪꯒꯤꯗꯨꯣ ꯀꯔꯝꯕ ꯃꯑꯣꯡꯅꯣ ꯍꯥꯏꯗꯤ ꯑꯗꯨꯒ ꯑꯩꯗꯤ ꯂꯍꯣꯟ ꯇꯤꯟꯗꯨ ꯁꯨꯝ ꯑꯩ ꯏꯁꯥꯃꯛꯇ ꯇꯧꯗꯤ ꯇꯧꯗ꯭ꯔꯤꯑꯕꯀꯣ ꯑꯗꯨꯝ ꯁꯨꯝ ꯃꯤꯗ ꯇꯧꯕ ꯗꯤ ꯊꯦꯡꯅꯔꯦ ꯑꯗꯣ ꯂꯨꯍꯣꯟ ꯇꯤꯟ ꯆꯤꯟ ꯅꯪꯒꯤꯗꯨ ꯀꯔꯋꯥꯏ ꯃꯄꯥꯗ ꯇꯧꯔꯤꯅꯣ ꯏꯁꯥꯒꯤ ꯍꯛꯆꯥꯡꯗ ꯇꯧꯔꯤꯕ꯭ꯔꯥ ꯅꯠꯇ꯭ꯔꯒꯅ ꯃꯥꯏꯗ ꯇꯧꯔꯤꯕ꯭ꯔꯥ ꯍꯥꯏꯗꯤꯀꯣ ꯃꯥꯏꯗꯒ ꯇꯧꯕꯁꯤꯗꯤꯀꯣ ꯂꯍꯣꯟ ꯊꯤꯟꯁꯤ ꯁꯤꯗꯤ ꯌꯦꯡꯕꯗ ꯌꯥꯝ ꯅꯨꯡꯉꯥꯏꯇꯕꯅꯦꯕ ꯍꯣꯏ ꯀꯅꯥ ꯀꯅꯥꯒꯨꯝꯕ ꯑꯩꯅ ꯃꯥꯏꯗ ꯇꯧꯕ ꯎꯕꯁꯤꯡꯗꯨꯗꯤ ꯀꯣꯛꯑꯣꯣꯏ ꯃꯥꯏꯁꯤꯗ ꯈꯖꯥꯏꯁꯤꯗ ꯁꯥ ꯈꯪꯅ ꯑꯩꯈꯣꯏꯒꯤ ꯇꯤꯟꯅ ꯆꯤꯛꯈꯤꯕꯒꯤ ꯀꯩꯅꯣꯁꯦ ꯀꯩꯅꯣ ꯇꯧꯔ ꯂꯩꯗꯣꯏꯅꯦꯕꯀꯣ ꯑꯗꯨꯃꯥꯏꯅ ꯅꯥꯏ ꯆꯥꯔꯒ ꯇꯧꯔ ꯂꯩꯗꯣꯏꯅꯦꯕꯀꯣ ꯑꯗꯨꯒ ꯐꯖꯤꯜꯂꯛꯄ ꯀꯥꯟꯁꯤꯗꯁꯨ ꯑꯃꯨꯛ ꯀꯪꯁꯤꯜꯂꯛꯄꯒꯤꯀꯣ ꯈꯥꯝꯗꯦꯛꯄꯒꯤ ꯇꯥꯏꯞꯇ ꯑꯗꯨꯃꯥꯏꯅ ꯃꯨꯔꯒ ꯑꯗꯨꯒ ꯇꯧꯔꯒ ꯂꯩꯗꯣꯏꯅꯦꯕ ꯀꯣ ꯑꯗꯣ ꯐꯖꯅ ꯇꯧꯍꯧꯗ ꯇꯥꯔꯒꯗꯤ ꯃꯁꯤ ꯗꯥꯛꯁꯨ ꯑꯗꯨꯃꯥꯏꯅ ꯂꯩꯕ ꯌꯥꯎꯋꯦꯅ ꯍꯥꯏ ꯑꯗꯨ ꯅꯪꯒꯤꯗꯨꯗꯤ ꯃꯥꯏꯗ ꯅꯠꯇꯕ ꯅꯠꯇ꯭ꯔꯣ
ꯂꯩꯕꯗꯨꯣ ꯇꯥꯍꯧꯗ꯭ꯔꯦ ꯑꯃꯨꯛꯀ ꯇꯠꯈꯤꯗꯅ
ꯍꯥꯏꯗꯤ ꯀꯔꯋꯥꯏ ꯃꯄꯥꯗ ꯇꯧꯕꯅꯣ ꯍꯥꯏꯕꯗꯨꯔꯣ ꯅꯠꯇ꯭ꯔꯒ ꯀꯔꯝꯕꯅꯣ
ꯑꯗꯣ ꯑꯩꯒꯤꯁꯦ ꯐꯖꯅ ꯎꯗ꯭ꯔꯗꯤ ꯈꯪꯉꯔꯣꯏ ꯍꯥꯏꯕ ꯃꯇꯥꯡꯗꯨꯗꯒꯤ ꯑꯗꯨꯝ ꯇꯠꯈꯔꯦꯕꯀꯣ ꯑꯗꯨ ꯇꯥꯍꯧꯗ꯭ꯔꯦ ꯑꯗꯨꯗꯨꯅ
ꯍꯣꯏ ꯍꯣꯏ ꯍꯥꯏꯔꯛꯀꯦ ꯍꯥꯏꯗꯤ ꯅꯪꯒꯤꯗꯨ ꯅꯁꯥ ꯀꯩꯅꯣ ꯇꯣ ꯐꯖꯅ ꯎꯗ꯭ꯔꯒꯗꯤ ꯑꯩꯁꯨ ꯈꯪꯉꯔꯣꯏꯕꯀꯣ ꯑꯗꯩꯗꯤ ꯂꯍꯣꯟ ꯇꯤꯟꯁꯦ ꯑꯩ ꯏꯁꯥꯗ ꯑꯣꯏꯅ ꯇꯧꯕꯗꯤ ꯇꯧꯗ꯭ꯔꯤꯑꯕ ꯑꯁꯨꯝ ꯃꯤꯗ ꯇꯧꯕꯗ ꯑꯩꯅ ꯎꯕꯗꯣ ꯑꯗꯨ ꯈꯛꯇꯅꯦꯕ ꯇꯧꯔꯤꯁꯦ ꯑꯗꯣ ꯅꯪꯒꯤꯗ ꯑꯗꯨꯅ ꯏꯁꯥꯒꯤ ꯀꯔꯋꯥꯏ ꯃꯄꯥꯗ ꯇꯧꯔꯤꯅꯣ ꯍꯛꯆꯥꯡꯒꯤ ꯈꯣꯡꯗ ꯇꯧꯔꯤꯕ꯭ꯔꯥ ꯑꯗꯒꯤ ꯈꯨꯠꯇ ꯇꯧꯔꯤꯕ꯭ꯔꯥ ꯅꯠꯇ꯭ꯔꯒꯅ ꯃꯥꯏꯗ ꯇꯧꯔꯤꯕ꯭ꯔꯥ ꯍꯥꯏꯕꯗꯣ ꯑꯗꯣ ꯃꯥꯏꯗ ꯇꯧꯕꯁꯤꯗꯤ ꯑꯩꯅ ꯎꯕꯁꯤꯡꯗꯨꯗꯤ ꯑꯩꯈꯣꯏꯒꯤ ꯏꯇꯥꯛ ꯑꯣꯏꯅ ꯂꯩꯍꯧꯕ ꯅꯠꯇ꯭ꯔꯒꯅ ꯍꯥꯏꯗꯤ ꯗꯥꯎ ꯌꯥꯔꯒꯅ ꯗꯥꯛ ꯐꯅꯕ ꯇꯧꯔꯒꯅ ꯐꯈꯤꯕ ꯑꯗꯨꯃꯥꯏꯅ ꯇꯧꯕꯁꯨ ꯌꯥꯏꯑꯕ ꯑꯍꯥꯟꯕꯗ ꯃꯣꯏꯁꯤ ꯏꯁꯤꯡꯁꯤ ꯍꯥꯜꯂꯝꯃꯒ ꯑꯗꯨꯏ ꯃꯊꯗ ꯀꯪꯁꯤꯜꯂꯛꯀꯥꯟꯁꯤꯗ ꯑꯃꯨꯛ ꯈꯥꯝꯗꯦꯜꯂꯛꯑꯅꯤꯅ ꯀꯪꯁꯤꯜꯂꯛꯄ ꯑꯩꯈꯣꯏ ꯀꯣꯔꯣꯟꯗꯣ ꯍꯨꯈ꯭ꯔꯒ ꯑꯗꯨꯃꯥꯏꯅ ꯈꯔ ꯌꯦꯡꯕꯗ ꯃꯥꯏꯗꯒ ꯇꯧꯕꯗꯤ ꯅꯨꯡꯉꯥꯏꯇꯦ ꯅꯠꯇꯦꯕ ꯑꯗꯨ ꯅꯪꯒꯤꯗꯨꯗꯤ ꯃꯥꯏꯗ ꯇꯧꯗꯕ ꯅꯠꯇ꯭ꯔꯕ
ꯎꯝ ꯃꯥꯏꯗꯗꯤ ꯇꯧꯗꯦ ꯈꯨꯠꯇ ꯑꯣꯏꯗꯣꯏꯅꯦꯕꯀꯣ ꯈꯨꯗꯥꯡꯗ ꯑꯣꯏꯗꯣꯏꯕ ꯑꯩꯈꯣꯏ ꯈꯨꯅꯤꯡ ꯈꯨꯅꯤꯡ ꯃꯄꯥ ꯂꯩꯌꯦꯅ ꯈꯨꯅꯤꯡ ꯃꯄꯥ ꯑꯗꯨꯋꯥꯏꯗ ꯑꯣꯏꯗꯣꯏꯅꯦꯕ ꯈꯤꯇꯪ ꯆꯈꯠꯂꯒ ꯍ ꯑꯗꯣ ꯅꯥꯏꯌꯦ ꯁꯣꯀꯥꯟꯗꯅ ꯁꯣꯀꯥꯟꯗ ꯅꯥꯏꯌꯦ ꯁꯤꯒꯤꯁꯦ
ꯍꯣꯏ ꯑꯗꯨ ꯅꯪꯒꯤꯗꯣ ꯃꯥꯏꯗ ꯑꯣꯏꯗ꯭ꯔꯤꯗꯕꯒꯤꯗꯤ ꯌꯥꯝꯅ ꯐꯔꯦ ꯑꯗꯣ ꯐꯥꯔꯃꯥꯁꯤꯗ ꯑꯗꯨꯝ ꯆꯠꯂꯒꯅꯦꯀꯣ ꯆꯠꯂꯒ ꯅꯪꯒꯤꯗꯣ ꯇꯧꯕ ꯌꯥꯕ ꯃꯣꯏꯗ ꯍꯥꯏꯐꯦꯠꯇꯪ ꯌꯦꯡ ꯈꯪꯍꯜꯂꯒ ꯀꯣ ꯀꯃꯥꯏꯅ ꯇꯧꯕꯅꯣ ꯈꯣꯠꯄꯅꯣ ꯍꯥꯏꯗꯤ ꯌꯥꯝꯅ ꯁꯤꯗꯤ ꯑꯦ ꯃꯣꯏꯁꯨ ꯈꯪꯕ ꯉꯝꯗꯦ ꯗꯥꯛꯇꯔꯗ ꯆꯠ ꯗꯔꯀꯥꯔ ꯑꯣꯏ ꯍꯥꯏꯕ ꯇꯥꯔꯒꯗꯤ ꯗꯥꯛꯇꯔꯗ ꯆꯠꯄꯅ ꯐꯩꯗꯅ ꯑꯗꯨꯗꯨꯅ ꯇꯧꯍꯧꯅꯕ ꯑꯗꯒꯤ ꯑꯗꯨꯃꯥꯏꯅ ꯇꯧꯔ ꯅꯪꯒꯗꯕ
ꯍꯣꯏ ꯑꯩꯁꯨ ꯊꯨꯑ ꯍꯥꯏꯅ ꯈꯟꯖꯤꯜꯂꯨꯗꯕ ꯑꯃꯝꯐꯥꯎ ꯇꯧꯗ꯭ꯔꯤꯑꯕꯀꯣ ꯑꯗꯨꯝ ꯂꯍꯣꯟ ꯇꯤꯟꯒ ꯍꯥꯏꯔꯤ ꯁꯨꯃꯥꯏꯅ ꯆꯤꯛꯄꯁꯦ ꯑꯗꯨꯝ ꯑꯩꯒꯤ ꯋꯥꯈꯜꯗꯀꯣ ꯂꯧꯕꯨꯛ ꯃꯌꯥꯗ ꯂꯩꯕ ꯑꯗꯨꯃꯥꯏꯅ ꯑꯗꯨꯃꯥꯏꯅ ꯇꯧꯔꯗꯤ ꯆꯤꯛꯀꯅꯤ ꯀꯥꯏꯅ ꯈꯟꯕꯗꯣꯀꯣ ꯑꯗꯣ ꯑꯩꯒꯤꯁꯤꯗꯤ ꯑꯩꯁꯦ ꯍꯧꯖꯤꯛ ꯂꯩꯔꯤꯕꯁꯤꯗꯤ ꯂꯧꯕꯨꯛ ꯃꯌꯥꯗꯁꯨ ꯅꯠꯇꯦꯕꯀꯣ ꯑꯗꯨꯝ ꯌꯨꯝꯂꯛ ꯑꯣꯏꯗꯣꯏꯅꯦꯕ ꯑꯗꯨꯅ ꯑꯩꯅ ꯑꯩ ꯀꯃꯥꯏꯅ ꯆꯤꯛꯇꯣꯏꯅꯣ ꯍꯥꯏꯅ ꯍꯪꯕꯀꯣ ꯑꯩꯈꯣꯏ ꯑꯣꯖꯥ ꯍꯣꯏꯗ ꯑꯗꯣ ꯃꯣꯏꯅ ꯑꯗꯨꯝ ꯍꯧꯖꯤꯛꯇꯤ ꯇꯤꯟ ꯍꯥꯏꯁꯤꯗꯤ ꯀꯩꯅꯣ ꯀꯣꯏꯄꯥꯏ ꯄꯥꯏꯕꯅꯦꯒ ꯑꯗꯨꯝ ꯍꯥꯏꯌꯦꯕꯀꯣ ꯑꯗꯨꯝ ꯑꯩꯒꯤ ꯑꯩꯒꯤ ꯋꯥꯈꯜꯗꯨꯗꯗꯤ ꯂꯧꯕꯨꯛ ꯃꯌꯥꯗ ꯂꯩꯔꯗꯤ ꯑꯗꯨꯝ ꯆꯤꯛꯀꯅꯤ ꯍꯥꯏꯅ ꯈꯟꯕꯗꯣ ꯑꯗꯨꯒꯤ ꯄꯣꯠꯇꯨꯗꯤ ꯑꯗꯨꯗꯨꯗꯤ ꯑꯣꯏꯗ꯭ꯔꯦꯀꯣ ꯑꯩꯒꯤꯁꯦ ꯍꯥꯏꯗꯤ ꯂꯧꯕꯨꯛ ꯃꯌꯥꯗ ꯂꯩꯕ ꯈꯛꯇꯅ ꯆꯤꯛꯀꯅꯤ ꯍꯥꯏꯕꯁꯦ ꯂꯩꯇꯦꯕ
ꯃꯥꯅꯤ ꯃꯥꯅꯤ ꯑꯣꯏꯗ꯭ꯔꯦ ꯑꯗꯨꯗꯤ ꯍꯥꯏꯗꯤ ꯇꯤꯟ ꯍꯥꯏꯁꯤꯗꯤ ꯀꯣꯏꯄꯥꯏ ꯄꯔꯤꯅꯤ ꯑꯗꯒꯤ ꯀꯥꯡ ꯍꯥꯏꯕꯁꯨ ꯀꯣꯏ ꯄꯥꯏ ꯄꯥꯏꯔꯤꯅꯤ ꯑꯩꯒꯤ ꯑꯥꯠ ꯊꯪꯅꯕꯒꯤ ꯊꯪꯅꯕꯗ ꯐꯠꯇꯕ ꯂꯩꯕꯗꯨꯗ ꯀꯥꯡ ꯄꯥꯏꯔꯛꯄꯗꯣ ꯑꯩꯒꯤ ꯁ꯭ꯋꯥꯏꯗꯁꯨ ꯌꯧꯔꯒ ꯑꯗꯨꯝ ꯆꯤꯠꯂꯏꯅꯤ ꯑꯗꯨꯅ ꯍꯥꯏꯗꯤ ꯅꯪꯒꯤꯗꯣ ꯍꯥꯏꯗꯤ ꯂꯍꯣꯟ ꯇꯤꯟꯔꯝ ꯑꯣꯏꯔꯝꯕ ꯇꯥꯔꯒꯁꯨ ꯅꯪ ꯂꯧꯕꯨꯛ ꯃꯌꯥꯏꯗ ꯅꯥꯀꯟ ꯃꯅꯥꯛꯇ ꯂꯩꯇꯦ ꯍꯥꯏꯔꯗꯤ ꯍꯧꯖꯤꯛꯇꯤ ꯂꯧꯁꯤꯡꯒꯤ ꯃꯇꯝꯅꯤꯅ ꯑꯗꯒꯤ ꯑꯩꯅ ꯍꯧꯔꯛꯄꯗꯁꯨ ꯑꯃꯨꯛ ꯍꯥꯏꯒꯕꯗꯣ ꯅꯣꯡꯁꯤꯡꯒꯤ ꯃꯇꯝ ꯑꯣꯏꯕꯅꯤꯅ ꯍꯧꯖꯤꯛꯇꯤ ꯑꯗꯨꯝ ꯍꯣꯟ ꯇꯤꯟ ꯑꯣꯏꯔꯝꯕꯁꯨ ꯌꯥꯏ ꯑꯗꯨꯃꯥꯏꯅ ꯈꯜꯂꯦ ꯅꯪꯒꯤꯗꯣ ꯑꯗꯨ ꯉꯥꯡꯁꯤꯜꯜꯂꯤꯦ ꯈꯣꯠꯆꯤꯜꯂꯦ ꯍꯥꯏꯕꯗꯨꯗꯤ ꯅꯨꯡꯉꯥꯏꯔꯝꯃꯣꯏꯅꯦ ꯅꯪꯗꯤ ꯑꯗꯨ ꯁꯣꯛ ꯇꯧꯕꯗ ꯊꯨꯝꯕꯗꯁꯨ ꯅꯟꯜꯂꯕ ꯅꯟꯁꯤꯟꯕ ꯈꯣꯠꯄ ꯌꯥꯔꯝꯃꯔꯣꯏꯅꯦ
ꯍꯥꯏꯗꯤ ꯑꯗꯨꯏ ꯄꯣꯠꯁꯦ ꯌꯥꯝꯅ ꯃꯐꯝꯁꯦ ꯌꯥꯝꯅ ꯆꯥꯎꯅ ꯊꯣꯛꯄ ꯑꯣꯏꯗ꯭ꯔꯤꯕꯅꯤꯅꯅꯦꯀꯣ ꯑꯗꯨꯒꯨꯝꯕꯗꯤ ꯀꯩꯁꯨ ꯍꯦꯟꯅ ꯇꯧꯔꯨꯗ꯭ꯔꯦ ꯃꯄꯥꯁꯤꯗ ꯍꯥꯏꯗꯤ ꯎꯝ ꯃꯄꯥ ꯃꯄꯥꯁꯤꯗ ꯗꯥꯏꯔꯦꯛ ꯁꯣꯛꯎꯕ ꯅꯠꯇ꯭ꯔꯗꯤꯅꯦꯀꯣ ꯑꯗꯨꯒꯤꯗꯤ ꯀꯩꯁꯨꯗꯤ ꯇꯧꯗ꯭ꯔꯤꯕ ꯃꯥꯜꯂꯦ ꯍꯧꯖꯤꯛꯀꯤ ꯑꯣꯏꯅꯗꯤ
ꯑꯗꯨ ꯅꯪꯒꯤꯁꯤ ꯅꯨꯃꯤꯠ ꯀꯌꯥꯅꯤꯃꯨꯛꯇꯤ ꯁꯨꯔꯒꯦ ꯁꯤ ꯇꯧꯔꯛꯏꯁꯤ ꯀꯔꯝ ꯀꯥꯟꯗꯗꯒꯤ ꯈꯪꯉꯛꯏꯅꯣ
ꯈꯪꯉꯛꯄꯁꯦ ꯑꯩ ꯉꯁꯤ ꯈꯛꯇꯅꯦ ꯀꯩꯅꯣ ꯇꯧꯕ ꯑꯣꯏꯅ ꯍꯥꯏꯗꯤ ꯅꯥꯏ ꯆꯥꯔꯛꯄ ꯎꯕꯁꯤꯗꯤ ꯉꯁꯤ ꯈ ꯈꯇꯅꯦꯕꯀꯣ ꯑꯩꯅ ꯑꯗꯨꯝ ꯅꯍꯥꯟꯈꯩꯗꯤ ꯅꯨꯃꯤꯠ ꯑꯩꯅ ꯑꯩꯅ ꯈꯪꯉꯛꯄꯁꯦ ꯅꯨꯃꯤꯠ ꯍꯨꯝꯅꯤ ꯈꯛꯇꯪ ꯁꯨꯗꯣꯏꯅꯦ ꯅꯍꯥꯟ ꯑꯃꯅꯦ ꯉꯔꯥꯡꯗꯤ ꯌꯦꯡꯨꯗ꯭ꯔꯦ ꯍꯥꯏꯀꯣ ꯑꯗꯣ ꯉꯁꯤꯒ ꯈꯪꯉꯗꯤ ꯅꯨꯃꯤꯠ ꯍꯨꯝꯅꯤ ꯁꯤꯅ ꯁꯨꯗꯣꯏꯁꯦ ꯑꯗꯨꯏ ꯃꯃꯥꯡꯗꯗꯤ ꯑꯩꯅ ꯈꯜꯂꯤꯁꯤꯅ ꯀꯥꯡꯅ ꯆꯤꯛꯈꯤꯕꯔꯥ ꯅꯠꯇ꯭ꯔꯒꯅ ꯑꯗꯨꯝ ꯑꯩꯗꯣ ꯍꯟꯗꯛꯇꯤ ꯆꯥꯛꯁꯨ ꯈꯔ ꯊꯣꯛ ꯇꯣꯡꯕꯅꯤꯅꯅꯦꯀꯣ ꯊꯥꯎꯈꯩ ꯀꯥꯡꯍꯧ ꯀꯥꯟꯗ ꯊꯥꯎꯒꯨꯝꯕꯗꯣ ꯇꯣꯡꯈꯤꯕꯩꯔꯥ ꯍꯥꯏꯅ ꯑꯗꯨꯃꯥꯏꯅ ꯈꯜꯂ ꯂ ꯑꯗꯨ ꯑꯣꯏꯔꯝꯗ꯭ꯔꯦ ꯑꯗꯨ ꯑꯩꯁꯦ ꯉꯁꯥꯏꯁꯦ ꯄꯥꯈꯠꯇꯅ ꯍꯥꯏꯗꯤ ꯑꯩꯁꯦ ꯑꯗꯨꯝ ꯐꯨꯒ꯭ꯔꯤ ꯀꯩꯒꯨꯝꯕ ꯀꯩꯒꯨꯝꯕꯁꯦ ꯑꯩ ꯑꯩꯉꯣꯟꯗ ꯌꯥꯝ ꯇꯧꯒꯜꯂꯦꯕꯀꯣ ꯑꯩꯈꯣꯏ ꯃꯥꯅ ꯑꯗꯨꯝ ꯏꯪꯈꯣꯟꯜꯗ ꯀꯩꯗ ꯆꯪꯉꯁꯨꯅꯦ ꯑꯩ ꯑꯩꯅ ꯑꯣꯏꯅ ꯂꯣꯏꯅꯃꯛ ꯊꯨꯡꯗꯣꯏꯅꯦꯕ ꯃꯃꯥꯅ ꯍꯥꯏꯔꯤꯅꯦ ꯅꯪ ꯅꯪ ꯇꯟꯕ ꯍꯦꯟꯍꯟꯕꯩꯅꯤ ꯑꯩ ꯇꯟꯗꯤ ꯇꯟꯗꯦꯕꯀꯣ ꯍꯥꯏꯗꯤ ꯍꯪꯈꯣꯣꯟ ꯆꯪꯖꯗꯦ ꯍꯥꯏꯕꯩ ꯈꯛ ꯉꯥꯛꯇꯅꯦꯕ ꯑꯗꯨ ꯑꯣꯏꯔꯁꯨ ꯃꯥꯅ ꯑꯗꯨꯃꯥꯏꯅ ꯉꯥꯡꯗꯣꯏꯅꯦꯕ ꯑꯗꯨꯝ ꯅꯥꯟꯕ ꯍꯦꯟꯃꯟꯕꯩꯅꯦꯒꯨꯝꯕ ꯍꯥꯏ ꯁꯥꯕ ꯑꯗꯨꯝ ꯍꯥꯏꯗꯤ ꯀꯩꯅꯣ ꯇꯧꯔꯤꯅꯦꯕ ꯉꯥꯡꯉꯤꯕ ꯑꯩꯉꯣꯟꯗ ꯑꯗꯣ ꯈꯤꯇꯪ ꯇꯧꯕ ꯌꯥꯒꯟꯗꯦꯕ ꯑꯗꯨꯝ ꯍꯦꯛꯇ ꯍꯥꯀꯠꯆꯗꯒꯤ ꯀꯩꯗꯧꯗꯒꯤ ꯑꯗꯨꯃꯥꯏꯅ ꯇꯧꯕꯗꯨꯒꯤ ꯑꯅ ꯑꯗꯨꯒꯨꯝ ꯑꯗꯨꯃꯥꯏꯅ ꯇꯧꯔꯛꯀꯗ꯭ꯔꯅ ꯍꯥꯏꯔꯒ ꯌꯥꯝ ꯄꯥꯈꯠꯈꯤꯕꯗꯣ ꯑꯗꯨꯝ ꯍꯤꯗꯥꯛ ꯆꯥꯔꯒ ꯍꯤꯗꯥꯛ ꯍꯤꯗꯥꯛ ꯍꯤꯗꯥꯛ ꯍꯤꯗꯥꯛ ꯃꯌꯥꯝ ꯁꯥꯏꯑꯕ ꯍꯥꯏꯗꯤ ꯃꯥꯏꯗꯁꯨ ꯀꯩꯗꯁꯨ ꯐꯨꯔꯤ ꯇꯧꯕ꯭ꯔꯥꯒꯨꯝꯕ ꯁꯨꯡꯐ ꯑꯐꯕ ꯅꯥꯏꯗꯕꯒꯤꯀꯣ ꯑꯩꯅ ꯑꯗꯨꯝ ꯄꯥꯈꯠꯆꯩ ꯊꯔꯒ ꯍꯤꯗꯥꯛ ꯑꯗꯨꯝ ꯆꯥꯕꯤꯗꯣ ꯑꯗꯨꯁꯨ ꯊꯧꯕ ꯑꯗꯨꯅ ꯍꯟꯗꯛꯁꯨ ꯍꯤꯗꯥꯛ ꯆꯥꯗꯣꯏꯔꯥ ꯈꯪꯗꯦ ꯁꯤꯒꯤꯁꯦ ꯍꯤꯗꯥꯛ ꯆꯥꯅꯤ ꯈꯟꯕꯗ ꯑꯩ ꯋꯥꯔꯦ
ꯑꯦ ꯃꯗꯨꯒꯤꯗꯤ ꯊꯣꯏꯗꯣꯛꯅ ꯍꯤꯗꯥꯛ ꯆꯥꯗ꯭ꯔꯁꯨ ꯌꯥꯅꯦꯅ ꯈꯜꯂꯦꯗ ꯑꯗꯨꯕꯨ ꯇꯧꯕꯇꯕꯨ ꯍꯥꯏꯗꯤ ꯑꯈꯪ ꯑꯍꯩ ꯑꯃꯗ ꯌꯦꯡꯊꯣꯛꯑꯒ ꯀꯔꯤ ꯑꯣꯏꯔꯤꯅꯣ ꯍꯥꯏꯕ ꯄꯣꯠꯇꯨꯗꯤ ꯈꯪꯗꯅ ꯍꯤꯗꯥꯛ ꯊꯥꯕꯗꯨꯗꯤ ꯌꯥꯗꯕꯅꯤꯅ ꯊꯣꯛꯄ ꯑꯃꯗꯤ ꯗꯔꯀꯥꯔ ꯑꯣꯏꯔꯦ ꯅꯪꯒꯤꯗꯣ ꯑꯗꯨꯗꯨꯒ ꯑꯩꯅ ꯃꯥ ꯍꯥꯏꯗꯧꯕ ꯍꯥꯏꯔꯗꯤ ꯁꯨꯝ ꯑꯩꯒꯤ ꯈꯪꯖꯕ ꯑꯗꯣꯀꯣ ꯑꯩꯈꯣꯏꯒꯤ ꯌꯨꯕꯤ ꯊꯥꯎꯁꯦ ꯑꯩꯈꯣꯏ ꯌꯨꯕꯤ ꯊꯥꯎ ꯑꯩꯈꯣꯏ ꯀꯣꯛꯊꯩꯅ ꯍꯥꯏꯔꯤꯕ ꯑꯩꯈꯣꯏ ꯍꯤꯒꯣꯛ ꯃꯆꯨꯒꯤ ꯀꯧꯇꯥꯗ ꯂꯥꯛꯄ ꯌꯨꯕꯤ ꯊꯥꯎꯁꯤꯁꯨ ꯌꯥꯝꯅ ꯐꯕꯅꯦꯕ ꯃꯥꯁꯦ ꯑꯗꯣ ꯑꯩꯈꯣꯏꯒꯤ ꯈꯔ ꯈꯔ ꯀꯨꯝꯕ ꯀꯪꯕ ꯈꯣꯠꯄ ꯐꯨꯔꯤꯒꯨꯝꯕ ꯇꯧꯕꯒꯤꯗ ꯂꯩꯗꯅ ꯑꯗꯣ ꯌꯨꯕꯤ ꯊꯥꯎꯗꯣ ꯈꯔ ꯇꯩꯁꯤꯜꯂꯗꯤ ꯌꯥꯝꯅ ꯐꯕꯅꯤ ꯑꯗꯨꯒ ꯍꯥꯏꯗꯤ ꯌꯨꯕꯤ ꯊꯥꯎꯗꯣ ꯇꯩꯔꯝꯅꯤꯅ ꯏꯁꯥꯗꯣ ꯈꯤꯇꯪ ꯀꯩꯅꯣꯗꯣ ꯈꯤꯇꯪ ꯆꯨꯝ ꯃꯉꯣꯟꯗꯁꯨ ꯈꯔ ꯅꯨꯡꯉꯥꯏꯔꯦꯗꯅ ꯑꯩꯈꯣꯏꯒꯤ ꯆꯦꯈꯥꯏ ꯈꯣꯠꯈꯥꯏꯕꯁꯨ ꯇꯧꯗ꯭ꯔꯦꯗꯅ ꯑꯗꯨꯅ ꯅꯪ ꯌꯨꯕꯤ ꯊꯥꯎ ꯂꯩꯔꯗꯤ ꯈꯔ ꯇꯩꯏꯁꯨ ꯇꯦꯛꯁꯤꯜꯂꯒ ꯌꯦꯡꯉꯨꯅꯦ
ꯍꯣꯏ ꯑꯗꯨꯗꯤ ꯑꯗꯨꯝ ꯌꯄꯤ ꯊꯥꯎꯒꯨꯝꯕꯗꯣ ꯇꯩꯔꯒ ꯌꯦꯡꯉꯒꯦ ꯑꯗꯨꯁꯨ ꯑꯗꯨꯒ ꯍ ꯍꯣꯔꯦꯟ ꯐꯥꯔꯃꯥꯁꯤꯗ ꯆꯠꯂꯒꯁꯨ ꯌꯦꯡꯊꯣꯛꯎꯔꯒꯦ
ꯍꯣꯏ ꯃꯥꯅꯦ ꯅꯪꯗꯣ ꯑꯗꯨꯗ ꯃꯁꯤ ꯑꯩꯅ ꯈꯟꯕꯗ ꯃꯁꯤ ꯇꯨꯝꯃꯤꯉꯩꯗ ꯇꯧꯕ ꯑꯣꯏꯔꯝꯗꯧ ꯃꯥꯜꯂꯤꯨꯝ ꯇꯨꯝꯗꯣꯏ ꯑꯣꯏꯔꯝꯁꯦ
ꯇꯨꯝꯃꯤꯉꯩꯗ ꯍꯥꯏꯁꯦ ꯑꯗꯣ ꯑꯩꯁꯦ ꯃꯈꯥꯗꯒꯨꯝꯕ ꯊꯥꯔꯒ ꯇꯨꯝꯕ ꯈꯣꯠ ꯑꯗꯨꯃꯥꯏꯅꯗꯤ ꯇꯧꯗꯦꯕꯀꯣ ꯑꯗꯨꯝ ꯇꯨꯝꯃꯁꯨ ꯐꯃꯨꯡꯗꯒꯨꯝꯕꯗ ꯌꯥꯝꯅ ꯇꯨꯝꯃꯦ ꯑꯗꯨ ꯈꯪꯗꯌꯦ ꯀꯃꯥꯏꯅ ꯀꯃꯥꯏꯅ ꯇꯧꯈꯤꯕꯩꯅꯣ ꯑꯩꯁꯦ ꯈꯪꯍꯧꯗ꯭ꯔꯦ ꯇꯤꯟꯅ ꯄꯥꯏꯔꯛꯑꯒ ꯅꯤꯅ ꯑꯩꯁꯨ ꯈꯪꯗ꯭ꯔꯦ ꯇꯤꯟꯗꯒꯤ ꯑꯣꯏꯔꯥ ꯅꯠꯇ꯭ꯔꯒ ꯏꯁꯤꯡ ꯑꯣꯏꯔꯥ ꯑꯃꯗꯤ ꯇꯧꯔ ꯇꯧꯔꯅꯤꯧ ꯇꯧꯔꯦ ꯑꯩꯒꯤꯁꯦ ꯃꯐꯝ ꯍꯧꯔꯛꯐꯝꯗꯣ ꯈꯪꯍꯧꯗ꯭ꯔꯦꯕ ꯎꯝ
ꯑꯣꯏꯣꯏ ꯑꯩꯅ ꯈꯟꯕꯗꯗꯤ ꯃꯗꯨ ꯇꯤꯟꯈꯤꯕ ꯃꯥꯜꯂꯦ ꯍꯥꯏꯗꯤ ꯀꯩꯒꯨꯝꯕ ꯏꯁꯤꯡꯅ ꯑꯣꯏꯇꯥꯥꯔꯗꯤ ꯏꯃꯨꯡꯒꯤ ꯃꯤ ꯑꯇꯣꯞꯄ ꯃꯈꯩꯁꯨ ꯇꯧꯕ ꯑꯃ ꯊꯣꯛꯑꯏꯗꯅ ꯑꯇꯩ ꯃꯈꯩꯗꯤ ꯇꯧꯗꯕ ꯅꯠꯇ꯭ꯔꯣ ꯏꯃꯨꯡꯒꯤ
ꯇꯧꯗꯦ ꯑꯗꯨꯗꯣ ꯑꯩ ꯉꯁꯥꯏꯅꯁꯨ ꯍꯥꯏꯈ꯭ꯔꯗꯨꯅꯦ ꯍꯥꯏꯗꯤ ꯑꯩꯁꯦ ꯃꯌꯥꯝꯅ ꯇꯧꯅꯗ꯭ꯔꯁꯨ ꯑꯗꯨꯝ ꯇꯧꯋꯦꯕ ꯋꯥ ꯃꯌꯥꯝꯅ ꯑꯗꯨꯝ ꯆꯥꯅꯕ ꯄꯣꯠꯁꯦ ꯍꯥꯏꯗꯤ ꯑꯗꯨꯝ ꯏꯁꯤꯡ ꯑꯣꯏꯔꯣ ꯑꯃ ꯑꯣꯏꯔꯣ ꯑꯃ ꯍꯦꯛꯇ ꯑꯃꯍꯦꯛꯇ ꯄꯥꯏꯁꯟꯕ ꯄꯣꯠꯁꯦ ꯑꯩꯒꯤ ꯑꯩꯒꯤ ꯑꯣꯏꯅꯗꯤ ꯌꯥꯗꯦꯕ ꯑꯗꯨꯗꯨꯅ ꯈꯪꯗꯦ ꯀꯔꯝꯕꯗꯒꯤꯩ ꯑꯣꯏꯔꯤꯅꯣꯁꯦ ꯑꯗꯣ ꯂꯩꯔꯛꯄꯁꯤꯗꯤ ꯀꯨꯏꯔꯦꯕꯀꯣ ꯑꯩꯅ ꯁꯤꯗ ꯂꯩꯔꯛꯏꯁꯦ ꯁꯦ ꯑꯗꯨꯗꯨꯅ ꯑꯗꯨ ꯀꯩꯅꯣꯗꯩꯗꯤ ꯏꯁꯤꯡꯗꯩꯗꯤ ꯑꯃꯨꯛꯁꯨ ꯑꯣꯏꯔꯝꯗꯕ ꯑꯣꯏꯔꯝꯗꯧ ꯃꯥꯟꯗꯕ ꯩꯅꯁꯨ ꯈꯟꯕꯗ
ꯊꯝꯃꯁꯤ ꯊꯝꯃꯁꯤ ꯊꯝꯃꯣ ꯊꯝꯃꯣ
ꯍ ꯍꯣꯏ